ꯑꯣ ꯃꯣꯏ ꯐꯣꯟꯖꯦ ꯑꯃꯨꯃꯨꯛ ꯇꯧꯅꯧ ꯍꯥꯏꯕ ꯑꯣꯏꯕꯖꯥꯠꯅꯤ
ꯑꯣ ꯃꯣꯏꯇꯪ ꯁꯨꯝ ꯇꯧ ꯂꯩꯒꯅꯣ ꯍꯥꯏꯕ ꯗꯤꯃꯥꯟ ꯁꯥ ꯀꯩꯅꯣ ꯍꯥꯏꯕꯖꯥꯠꯅꯤ ꯃꯥꯏꯁꯦ ꯅꯪꯗꯤ ꯈꯔ ꯁꯥꯏꯗꯅ ꯗꯤꯃꯥꯟꯗꯣ
ꯀꯩꯅꯣ ꯇꯧꯕ ꯑꯗꯨꯗꯤ ꯑꯩꯒꯤꯗꯤ ꯑꯃꯨ ꯍꯟꯗꯛ ꯂꯣꯏꯔꯦ ꯀꯃꯥꯏꯅ ꯇꯧꯕ
ꯑꯩ ꯑꯗꯨꯝ ꯇꯧꯔ ꯂꯣꯏꯔꯦ ꯀꯩꯅꯣ
ꯑꯥ
ꯑꯩꯅ ꯑꯃꯨꯛ ꯇꯧꯔꯥ ꯂꯣꯏꯔꯦ ꯀꯩꯅꯣ
ꯌꯥꯒꯗ꯭ꯔꯣꯕ ꯍꯟꯖꯟ ꯍꯟꯖꯟ ꯇꯧꯕ
ꯀꯩꯅꯣ ꯍꯥꯏꯁꯤꯕꯣ
ꯅꯪ ꯀꯌꯥꯔꯛ ꯁꯨꯔꯒꯦ ꯃꯊꯪ ꯇꯧꯔꯛꯄꯒ ꯑꯍꯨꯝꯂꯛ ꯁꯨꯗꯣꯏꯔꯥ
ꯑꯝ
ꯑꯅꯤꯔꯛ ꯇꯧꯔꯛꯈꯔꯥꯗꯥꯏꯅꯦ ꯑꯩꯉꯣꯟꯗ
ꯇꯧꯈ꯭ꯔꯦ ꯍꯧꯖꯤꯛ ꯑꯃꯨꯛ ꯑꯩꯅ ꯇꯧꯔꯛꯀꯗꯣꯏꯁꯦ ꯑꯍꯨꯝ ꯁꯨꯗꯣꯏꯕ
ꯑꯗꯨꯅꯦ ꯑꯩ ꯍꯪꯉꯤꯗꯨ ꯅꯉꯣꯟꯗ ꯁꯤꯗꯩ ꯇꯧꯕ ꯅꯠꯇ꯭ꯔꯣ ꯅꯪ ꯅꯨꯡꯉꯥꯏꯔꯤꯕ ꯀꯃꯣ ꯀꯃꯥꯏ ꯇꯧꯔꯤꯒꯦ ꯍꯧꯖꯤꯛꯀꯥꯟꯁꯤꯦꯕꯣ ꯄꯩꯁꯥ ꯅꯨꯡꯁꯥꯗ ꯊꯣꯛꯏꯕꯣ
ꯑꯗꯨꯁꯅ ꯆꯗ
ꯍꯝ ꯀꯔꯤ
ꯀꯁꯅꯣꯁ ꯊ ꯊꯣꯛꯒꯗꯤ
ꯀꯩꯒꯤꯅꯣ ꯍꯥꯏꯁꯤꯦꯕꯣ
ꯑꯁ ꯏꯃꯥꯟꯅꯕꯤꯅꯆꯥꯄꯣ ꯆꯥꯎꯁꯦ ꯍꯥꯏꯔꯝꯃꯅꯦ ꯑꯩꯁꯤꯦꯅꯦ ꯈꯪꯖꯟꯅꯠꯇ ꯁꯥꯗꯅ ꯍꯣꯏ ꯅꯪ ꯅꯨꯃꯤꯠꯇꯨꯗ ꯍꯥꯏꯔꯛꯎꯀꯣ ꯍꯥꯏꯔꯒꯅꯦ ꯑꯩꯁꯦ ꯅꯣꯡꯇ ꯍꯪꯕꯤꯗ꯭ꯔꯕꯅꯦ ꯄꯩꯁꯥꯁꯦ ꯂꯩꯇꯗꯅꯀꯣ ꯍꯪꯉꯨꯔꯗꯤ ꯑꯃꯨꯛꯀ ꯆꯠꯂꯁꯤ ꯍꯥꯏꯖꯤꯜꯂꯛꯑꯗꯤ ꯑꯩꯗꯤ ꯀꯔꯗ ꯄꯩꯁꯥ
ꯎꯝ
ꯑꯗꯨ ꯑꯗꯨ ꯈꯜꯂꯒꯏꯁꯦꯅꯦ ꯏꯃꯥꯟꯅꯕꯤꯗꯐ ꯃꯦꯆꯦꯁꯦ ꯊꯥꯡ ꯉꯝꯗ꯭ꯔꯕꯅꯦ ꯄꯩꯁꯥ ꯂꯩꯇꯕꯩ ꯆꯥꯡꯁꯦ
ꯎ ꯀ ꯏꯟꯖꯥꯡ ꯂꯩꯔꯝ ꯄꯨꯔꯛꯣꯏꯕ ꯅꯪ ꯂꯧꯁꯤꯟꯟꯅꯕ ꯉꯝꯃꯒꯦ ꯑꯩꯣ
ꯏꯤꯜꯍꯥꯎ ꯆꯅꯝꯒꯤ ꯅꯠꯇꯦꯅꯦ ꯏꯕꯥ꯭ꯂꯥꯟꯅꯤꯗꯤ ꯀꯦꯛꯀꯨꯝꯕ ꯀꯩꯒꯨꯝꯕ ꯆꯥꯕꯗ ꯆꯠꯄꯩ ꯄ꯭ꯂꯥꯟꯅꯦ
ꯀꯔꯤ ꯀ ꯆꯥꯕꯗꯕꯣ
ꯀ ꯅꯗ ꯊꯨꯝꯥꯎ ꯑꯗꯨ ꯏꯃꯥꯟꯅꯕꯤꯗꯣ ꯌꯦꯟ ꯆꯥꯗꯦꯕ ꯑꯗꯨꯅ ꯌꯦꯔꯣꯟꯗꯤ ꯆꯥꯕ ꯌꯦꯔꯨꯝꯗꯨ ꯆꯥꯗ꯭ꯔꯕꯗꯤ ꯃꯥ ꯃꯤ ꯄꯨꯟꯕ ꯌꯥꯗ꯭ꯔꯦ ꯑꯗꯨꯒꯤ ꯌꯦꯔꯨꯝꯗꯤ ꯆꯥꯔ ꯑꯗꯨꯒꯤ ꯀꯦꯛ ꯆꯥꯕꯗꯣ ꯀꯦꯛ ꯅꯠꯇꯅ ꯏꯕꯥꯅꯤ ꯄꯨꯜꯂꯒ ꯄꯨꯟꯕ ꯆꯤꯟꯖꯥꯛꯁꯦ ꯂꯩꯇ꯭ꯔꯦꯕ
ꯎꯝ
ꯕꯣꯔ ꯕꯣꯔꯥ ꯁꯤꯡꯖꯨ ꯕꯣꯔꯥ ꯆꯥꯗꯧꯉꯥꯏ ꯑꯗꯨꯅ ꯀꯦꯛꯀꯨꯝꯕ ꯆꯥꯁꯦ ꯍꯥꯏꯔꯛꯇꯧ ꯃꯥꯜꯂꯦ
ꯁꯥꯥꯗꯣ ꯃꯅꯤ ꯇ ꯀꯥꯟꯙꯗ
ꯑꯥꯏ ꯆꯥꯖꯅꯤꯡꯗꯦ ꯈꯣꯏ
ꯍꯥꯎꯋ ꯑꯩꯈꯣꯏꯗꯤ ꯊꯨꯝꯍꯥꯎꯅꯦ ꯍꯥꯏꯔꯗꯤ
ꯎꯝ ꯅꯣꯏꯕꯅꯤ ꯍꯔꯥꯎꯅ ꯆꯥꯅꯤꯡꯉꯣꯅꯦ ꯊꯨꯝꯕꯗꯣ ꯑꯗꯨꯝ
ꯊꯨꯝꯃꯁꯦ ꯑꯁ
ꯎꯝꯝ ꯊꯨꯝꯃꯤꯒꯦ ꯌꯥꯔꯦ ꯑꯁ ꯕꯔꯐꯤ ꯑꯗꯨꯝ ꯆꯥꯅꯤꯡꯉꯦ ꯍꯥꯎꯕꯅꯦ ꯕꯔꯐꯤꯗꯣ
ꯇ꯭ꯔꯥꯏꯌꯦꯡꯒꯜ ꯇ꯭ꯔꯥꯏꯌꯦꯡꯒꯜ ꯁꯦꯞꯇ ꯀꯛꯄ ꯊꯨꯝꯇ꯭ꯔꯤꯛ ꯊꯨꯝꯕ ꯑꯃ ꯂꯩꯕꯗꯣ ꯁꯪꯒꯣꯝ ꯃꯥꯟꯕ
ꯑꯣ ꯅꯩꯔꯦꯀꯣ ꯕꯔꯐꯤ ꯕꯔꯐꯤ ꯕꯔꯐꯤ ꯕꯔꯐꯤ ꯍꯥꯎꯕ꯭ꯔꯣ ꯗꯨꯗꯣ
ꯍꯥꯎꯕꯅꯦ ꯑꯣꯏꯅꯝꯕꯅꯦ
ꯅꯪ ꯌꯥꯝ ꯆꯥꯔꯕꯣꯕ
ꯆꯥꯏ ꯌꯥꯝ ꯌꯥꯝꯗꯤ ꯆꯥꯗꯦꯗ ꯈꯤꯇꯪ ꯆꯥꯕꯗ ꯌꯥꯝ ꯃꯍꯥꯎ ꯂꯧꯅ ꯆꯥꯕꯗ
ꯍꯥꯎꯕꯅꯦ ꯍꯥꯏꯗꯤ ꯍꯥꯎꯕꯅꯦ ꯑꯗꯨꯝ ꯆꯥꯏ ꯑꯃ ꯅꯠꯇ꯭ꯔꯥ ꯑꯁ ꯄꯩꯁꯥꯁꯨ ꯄꯥꯏꯗꯦꯅ ꯅꯈꯣꯏꯁꯨ ꯄꯩꯁꯥꯁꯦ ꯑꯃ ꯆꯪꯉꯁꯨ ꯆꯪꯉꯦ ꯑꯃ ꯆꯪꯉꯁꯨ ꯆꯪꯗꯦ ꯀꯩꯗꯧꯕ꯭ꯔꯣ ꯈꯪꯗꯦ ꯑꯩꯈꯣꯏ ꯀꯝꯄꯅꯤꯁꯦ
ꯑꯗꯨꯅꯤꯅꯦ ꯑꯩꯕꯨ ꯍ ꯍꯣꯠꯅꯕ ꯃꯦꯆꯤꯟ ꯑꯃ ꯂꯩꯗꯣꯏꯅꯤ
ꯀꯩ ꯍꯥꯏꯕ
ꯋꯦꯠ ꯑꯣꯟꯅꯕ ꯃꯦꯆꯤꯟ ꯂꯩꯗꯨꯏꯅꯦ ꯄꯩꯁꯥ ꯆꯪꯉꯛꯑꯀꯥꯟꯗ
ꯇꯥꯅꯤꯡꯗꯦ ꯅꯪ ꯑꯗꯨꯏ ꯋꯥꯔꯤꯗꯣ ꯄꯜꯂꯛꯑꯅꯨ ꯌꯥꯔꯦ
ꯂꯩꯗꯨꯏꯅꯤ ꯑꯩꯗꯤ
ꯅꯪ ꯇꯨꯝꯒꯤꯔꯣꯏꯗ꯭ꯔꯣ
ꯅꯪꯁꯦ ꯗꯣꯛ ꯅꯨꯡꯉꯥꯏꯈꯤꯗ꯭ꯔꯦꯕꯣ
ꯅ ꯌꯥꯝ ꯁꯥꯕꯅꯤ ꯇ ꯇꯨꯝꯅꯤꯡ ꯉꯝꯕꯤꯔꯣꯏꯅꯦ
ꯅꯪꯖꯦ ꯑꯣꯟꯗꯣꯛ ꯅꯨꯡꯉꯥꯏꯒꯤꯗꯔ꯭ꯦꯗ
ꯀꯩꯒꯤꯅꯣ ꯅꯨꯡꯉꯥꯏꯇ꯭ꯔꯤꯁꯦ ꯑꯩ ꯀꯩꯗꯧꯔꯒꯦ ꯅꯪꯉꯣꯟꯗ
ꯋꯥꯔꯤ ꯁꯥ ꯈꯪꯗꯦ ꯍꯥꯏ
ꯃꯣꯏꯁꯥ ꯅꯨꯡ ꯆꯥꯊꯣꯛꯄ ꯌꯥꯕ ꯊꯕꯛ ꯑꯝꯇꯗꯤ ꯍꯥꯏꯔꯛꯎꯗꯅ
ꯇꯨꯡꯈꯤꯔꯣꯏꯗ꯭ꯔꯥ ꯁꯤꯅꯕꯨ ꯅꯨꯡꯁꯤꯠꯃꯨꯛ ꯀꯨꯡꯉꯤꯅꯦ
ꯍꯣꯏꯅꯦ ꯄꯩꯁꯥ ꯅꯨꯡꯁꯥ ꯊꯣꯛꯄ ꯌꯥꯕ ꯊꯕꯛ ꯑꯃꯇꯗꯤ ꯍꯥꯏꯔꯧꯗꯅ
ꯑꯗꯨꯒ ꯈꯪꯖꯔꯝꯃꯗꯤ ꯑꯩ ꯁꯨꯛ ꯋꯥꯅ ꯍꯤꯡꯉꯤꯁꯦ ꯍꯤꯡꯒꯗ꯭ꯔꯣ
ꯑꯗꯨ ꯈꯪꯕꯝ ꯊꯣꯛꯏꯗ
ꯀꯩꯅꯣ ꯗꯣꯃꯦꯁꯇꯤꯛ ꯍꯦꯜꯄꯔꯒꯤ ꯐ꯭ꯂꯥꯏꯌꯔ ꯆꯥꯏꯊꯣꯛꯑꯁꯤꯔꯥ
ꯎꯝ ꯀꯔꯤꯉꯥꯔꯥꯡ ꯑꯁ ꯈꯪꯗꯦꯗ ꯄꯩꯁꯥ ꯅꯨꯡꯁꯥ ꯊꯣꯛꯈ꯭ꯔꯦ ꯑꯩꯗꯤ ꯑꯃꯨꯛ ꯑꯩꯅ ꯈꯟꯕꯗꯣ ꯀꯔꯤ ꯑꯃ ꯇꯤꯟꯒꯤ ꯐꯥꯝ ꯇꯧꯗꯅꯥ ꯈꯜꯂꯤ ꯃꯨꯀꯥꯒꯤ
ꯎꯝ
ꯑꯩꯉꯣꯟꯗꯗꯤ ꯀꯔꯣ ꯑꯃ ꯂꯩꯔꯃꯣꯀꯣ
ꯑꯥ
ꯑꯩ ꯄꯩꯁꯥ ꯄꯥꯏꯅꯤꯕ
ꯀꯔꯣꯔ ꯑꯗꯨꯝ ꯂꯩꯔꯗꯤ ꯄꯩꯁꯥ ꯄꯥꯏꯔꯣꯏꯗ꯭ꯔꯣ
ꯇꯥꯏꯅ ꯗꯨꯀꯥꯟ ꯑꯃꯅꯤ ꯍꯥꯡꯗꯣꯛꯑꯅꯤꯀꯣ ꯑꯩꯅ ꯈꯜꯂꯤꯁꯤꯅ ꯗꯨꯀꯤꯟ ꯅꯠꯇ꯭ꯔꯁꯨ ꯇꯔꯐꯀꯨꯝꯕ ꯑꯃ ꯁꯥꯅꯤꯡꯕ ꯍꯥꯏꯇꯥꯔ ꯐꯨꯠꯕꯣꯜꯒꯤ ꯑꯗꯨꯃ ꯁꯥꯗꯣꯛꯑꯅꯤ ꯑꯗꯨ ꯂꯥꯛ ꯅꯤꯐꯨ ꯌꯥꯡꯈꯩꯗꯤ ꯆꯪꯈ꯭ꯔꯅꯤ
ꯑꯣ
ꯏꯟꯀꯝꯗꯣ ꯑꯗꯨꯝ ꯂꯥꯛꯁꯨ ꯌꯥꯕ ꯃꯑꯣꯡꯗꯀꯣ ꯑꯗꯒꯤ ꯈꯤꯇꯪ ꯆꯠꯊꯣꯛꯑꯒ ꯇꯞꯇꯨꯒꯤ ꯀꯩꯅꯣꯝ ꯊꯝꯃꯅꯤ ꯀꯣꯐꯤꯒꯨꯝꯕ ꯁꯣꯞ ꯆꯥꯎꯅꯀꯣ ꯈꯣꯏ ꯂꯕꯨꯛ ꯑꯝ ꯂꯩꯌꯦ ꯎꯝ ꯑꯗꯨꯃꯥꯏ ꯊꯥꯝꯃꯒ ꯇꯧꯅꯤꯡꯕꯅꯤ ꯄꯩꯁꯥꯗꯣ ꯀꯔꯣꯔꯗꯨꯅ ꯀꯥꯏꯗ ꯂꯥꯛꯇꯣꯏꯕ
ꯀꯥꯔꯣꯔ ꯇꯠꯇ꯭ꯔꯗꯤ ꯀꯔꯥꯏ ꯍꯧꯗꯣꯏꯕ ꯉꯅꯨ ꯂꯣꯏꯔꯣ
ꯉꯥꯅꯨꯂꯣꯏꯔ ꯀꯥꯔꯣꯔ ꯁꯥꯒꯠꯇꯣꯏꯕ
ꯍꯣꯏ
ꯃꯣꯏꯅꯦ ꯏꯁ ꯈꯪꯗꯦꯗ ꯃꯤꯅ ꯄꯩꯁꯥꯁꯦ ꯄꯪꯄꯥꯏ ꯄꯥꯏꯅꯦ ꯑꯩꯈꯣꯏꯅ ꯀꯃꯥꯏꯅ ꯇꯧꯅꯣ ꯈꯪꯗꯦ ꯀꯔꯤꯕꯨ ꯇꯧꯔ ꯄꯥꯏꯅꯣ ꯈꯪꯗꯦ ꯃꯅꯤꯄꯨꯔꯁꯤꯗ ꯋꯥꯏꯕꯁ ꯃꯌꯥꯝ ꯌꯥꯏꯗ ꯄꯥꯏꯁꯥꯁꯦꯀꯣ ꯋꯥꯊꯤꯗꯣ ꯉꯥꯡꯉꯛꯅꯣꯅꯤ ꯅꯪ ꯊꯥꯒꯦ ꯑꯝꯇ ꯑꯩ ꯄꯤꯔꯛꯀꯦ ꯃꯔꯨ꯫ ꯃꯤꯅ ꯁꯦꯔꯦꯁꯇ ꯋꯥꯁꯦ ꯉꯥꯡꯉ ꯃꯥ ꯋꯥꯊꯤ ꯇꯥꯊꯣꯔꯛꯑꯦ ꯍꯥꯏꯕꯅꯤꯗ ꯫
ꯍꯥꯏꯔꯛꯑꯣ
ꯍꯥꯏꯔꯣꯏ ꯅꯪ ꯍꯥꯏꯔꯛꯑꯣ ꯅꯪ ꯁꯥꯔꯛꯑꯣ ꯋꯥꯅꯤ ꯑꯩ ꯁꯥꯔꯣꯏ
ꯀꯣꯛ ꯍꯥꯏꯔꯛꯑꯣꯍꯦ
ꯍꯥꯏꯔꯣꯢ ꯍꯥꯏꯔꯣꯢ ꯍꯥꯏꯔꯣꯏ ꯂꯤꯔꯛꯑꯣ ꯀꯣꯐꯤ ꯊꯥꯕꯁꯦ ꯀꯃꯥꯏꯅ ꯊꯥꯗꯣꯏꯅꯣ ꯍꯥꯏꯔꯛꯑꯣ ꯑꯗꯨꯗꯤ ꯑꯩ ꯊꯥꯒꯦ ꯫
ꯀꯣꯐꯤꯔꯣ ꯂꯩꯕꯥꯏ ꯇꯧꯊꯣꯛꯎ ꯃꯔꯨ ꯊꯥꯖꯜꯂꯣ ꯏꯁꯤꯡ ꯆꯥꯏꯁꯤꯜꯂꯣ ꯂꯣꯏꯔꯦ꯫
ꯑꯗꯨꯃꯥꯏꯅ ꯊꯥꯕ ꯐꯥꯎꯗꯗꯤ ꯀꯃꯥꯏꯅ ꯇꯧꯕ ꯫
ꯃꯥꯏ ꯍꯧꯖꯔꯛꯆꯥꯅꯤ꯫
ꯍꯥꯏꯔꯛꯑꯣ ꯐꯖꯅ ꯍꯥꯏꯔꯛꯑꯣ ꯀꯔꯝ ꯀꯥꯟ ꯂꯣꯛꯇꯣꯏꯅꯣ ꯀꯔꯝ ꯀꯥꯟ ꯊꯥꯍꯧꯗꯣꯏꯅꯣ ꯫
ꯈꯪꯗꯦ ꯊꯥꯅꯤꯡꯀꯥꯟ ꯊꯥꯔꯣ ꯂꯩ ꯁꯦ ꯂꯩ ꯃꯥꯏ ꯁꯥꯆꯔꯛꯑꯖꯅꯦ ꯫ ꯂꯩ ꯁꯥꯠꯂꯒ ꯂꯧꯔꯣ ꯀꯣꯐꯤ ꯃꯥꯍꯩ ꯀꯩꯅꯣꯗꯣ ꯃꯔꯤꯝ
ꯎꯝ ꯑꯗꯨꯒꯨꯝꯕ ꯋꯥꯊꯤ ꯋꯥꯔꯦꯝ ꯇꯧꯅꯨ ꯍꯥꯏꯕ ꯑꯣꯏꯔꯗ ꯋꯥꯗꯣ ꯉꯥꯏꯍꯥꯛꯀꯅꯨ ꯇꯥꯅꯤꯡꯗꯦ ꯍꯥꯏꯕ ꯫ ꯑꯉꯥꯡ ꯃꯆꯥꯁꯨ ꯅꯠꯇꯕꯅꯪꯅ ꯑꯗꯨꯛꯌꯥꯝ ꯆꯥꯎꯔꯕ ꯅꯪꯅ ꯋꯥꯊꯤ ꯋꯥꯝ ꯇꯧꯕ ꯃꯇꯝꯗ ꯍꯧꯖꯤꯛ ꯅꯌꯨꯝ ꯄꯥꯟ ꯌꯥꯔꯕ ꯅꯪꯅ ꯫ ꯎꯝ ꯍꯅꯨꯗꯅ ꯆꯍꯤ ꯑꯥ ꯌꯧꯔꯕ ꯅꯪꯅ ꯫ ꯌꯨꯝꯗꯗꯤ ꯃꯃꯥ ꯅꯄꯥꯅ ꯊꯥꯛꯄꯗ ꯋꯥꯔꯃꯅꯤ ꯏꯆꯥꯅ ꯅꯨꯄꯤꯁ ꯀꯔꯝ ꯀꯥꯟ ꯆꯠꯈꯤꯗꯣꯏꯅꯣꯉꯣꯟꯗ ꯊꯥꯗꯣꯛꯅꯤꯡꯔꯝꯃꯅꯤ ꯫ ꯑꯗꯨꯒ ꯁꯤꯗ ꯋꯥꯊꯤ ꯉꯥꯡꯗꯅ ꯂꯩ ꯫ ꯀꯃꯥꯏꯅ ꯏꯅꯥ ꯈꯨꯁꯤꯒꯤ ꯈꯟꯒꯦ ꯂꯩꯇꯗꯅ ꯫ ꯀꯔꯥꯏꯆꯠꯈ꯭ꯔꯦ꯫ ꯍꯜꯂꯣ
ꯍꯣꯏ ꯇꯥꯏ ꯎꯝ
ꯋꯥꯔꯦ ꯀꯔꯤ
ꯂꯩꯊꯦ꯫
ꯀꯔꯤ ꯅꯪ ꯌꯥꯝ ꯉꯥꯡꯗꯥꯏꯅꯦ ꯫ ꯉꯥꯡꯉꯛꯑꯣꯃꯤ꯫ ꯍꯜꯂꯣ
ꯄꯃꯈꯥ ꯍꯥꯏꯔꯣ ꯍꯥꯏꯕ ꯅꯠꯇ꯭ꯔꯣ ꯑꯩꯅ
ꯑꯣ ꯃꯈꯥ ꯀꯔꯤ
ꯅꯪ ꯃꯈꯥ ꯍꯥꯏꯔꯣ ꯅꯪ ꯍꯥꯏꯗꯣ
ꯀꯩ ꯃꯈꯥꯅꯣ꯫
ꯕꯤꯖꯤꯅꯦꯁ
ꯑꯩ ꯃꯈꯥ ꯂꯩꯇꯦ꯫ ꯌꯥꯝ ꯂꯩ ꯍꯥꯏꯕꯅꯤꯗ ꯑꯩꯅ ꯍꯥꯏꯕꯗꯤ꯫ ꯌꯦꯟ ꯅꯨꯡꯗ ꯂꯣꯏꯔꯁꯨ ꯃꯔꯨꯝ ꯀꯣꯛꯄꯤ ꯌꯦꯟ ꯃꯌꯥꯝ ꯂꯣꯏꯅꯔꯤ ꯍꯧꯖꯤꯛ ꯑꯗꯒꯤ ꯄꯩꯁꯥꯕꯨ ꯂꯩꯔꯗꯤ ꯌꯥꯝ ꯇꯧꯕ ꯌꯥꯏ ꯑꯩꯈꯣꯏ ꯁ꯭ꯋꯥꯏꯗ ꯅꯣꯏ ꯑꯗꯥꯏꯗ ꯀꯩꯅꯣ ꯂꯩꯕ꯭ꯔꯥ ꯅꯣꯏꯒꯤ ꯗꯤꯂꯤꯚꯔꯤ ꯁꯥꯔꯚꯤꯁꯁꯦ ꯀꯥꯏ ꯂꯩ ꯑꯦꯃꯥꯖꯣꯟꯗꯒꯤ ꯄꯣꯠ ꯆꯩꯩꯗꯤ ꯀꯥꯏ ꯄꯨꯊꯣꯔꯛꯏ꯫
ꯑꯦꯃꯥꯖꯣꯟꯒꯤꯖꯦꯁꯦ
ꯅꯝꯕꯣꯜ ꯅꯣꯏ ꯑꯗꯨꯒꯤꯗꯣ ꯂꯩꯕ꯭ꯔꯣ ꯍꯥ
ꯂꯩꯇ ꯃꯥꯜꯂꯦ ꯀꯩꯅꯧ ꯇꯥꯟ ꯆꯠꯂꯦꯕꯀꯣ ꯑꯗꯣ ꯀꯩꯅꯣꯗ ꯀꯩꯅꯣꯗꯒꯤ ꯂꯥꯛꯑꯦꯕ
ꯄꯣꯠꯇꯣ ꯀꯥꯏꯗꯩꯩ ꯂꯧꯒꯦꯕ ꯄꯟꯊꯨꯡꯕꯝ ꯑꯃ ꯂꯩꯔꯝꯒꯥꯅꯤꯕ
ꯃꯣꯏꯅ ꯑꯃꯨꯛ ꯂꯧꯕꯁꯦ ꯏꯝꯐꯥꯜꯗꯒꯤꯅꯦ ꯃꯣꯏꯒꯤ ꯁꯣꯝꯂꯣꯝ ꯁꯥꯏꯠꯀꯤ ꯕ꯭ꯔꯥꯟꯁꯁꯦ ꯀꯩꯅꯧꯗ ꯂꯥꯛꯇꯣꯏꯅꯦꯕ
ꯎꯝ
ꯄꯣꯠꯁꯦꯀꯣ ꯑꯦꯃꯥꯖꯣꯟꯒꯤꯗꯨꯅ ꯄꯣꯠꯁꯦ ꯅꯨꯡꯉꯥꯏ ꯂꯩꯇꯦꯕ ꯅꯝꯕꯣꯜꯗ ꯂꯩꯇꯕꯒꯤ ꯀꯨꯏ ꯆꯪꯉꯦꯕ ꯃꯣꯏ ꯑꯁꯣꯟꯗꯒꯤꯗꯤ ꯑꯃꯨꯛ ꯁꯣꯟꯁꯤ ꯌꯧꯅ ꯇꯥꯅ ꯂꯥꯛꯄꯗꯣ ꯌꯦꯡꯉꯒ ꯇꯧꯔꯛꯄꯅꯤꯅ ꯀꯣꯟꯅꯥ ꯃꯣꯏ ꯑꯗꯨ ꯌꯧꯔꯛꯈꯤ ꯇꯥꯔꯒꯁꯨ ꯑꯗꯨꯝ ꯗꯤꯂꯦ ꯇꯧꯋꯦꯕ ꯃꯣꯏꯖꯦ ꯌꯧꯔꯛ
ꯑꯗꯣ ꯂꯩꯐꯝ ꯊꯣꯛꯏꯗꯅ ꯃꯣꯏ
ꯑꯇꯣꯞꯄ ꯀꯣꯔꯤꯌꯔ ꯑꯦꯃꯥꯖꯣꯟꯒꯤ ꯅꯠꯇꯕ ꯑꯦꯃꯥꯖꯣꯟꯒꯤ ꯄꯥꯔꯠꯅꯔꯗꯨꯃꯗꯤ ꯁꯤꯗ ꯂꯩꯇꯦꯕꯀꯣ
ꯎꯝ
ꯑꯗꯨꯒ ꯑꯃ ꯑꯅꯤꯗꯤ ꯂꯩꯗꯤ ꯂꯩꯕꯅꯦ
ꯉꯥꯏꯈꯣ ꯉꯥꯏꯈꯣ ꯐꯣꯟ ꯊꯝꯃꯣ ꯑꯃꯨꯛ ꯇꯧꯔꯛꯑꯣ ꯑꯗꯨꯒ ꯂꯤꯔꯒꯦ ꯋꯥꯔꯤꯁꯦ
ꯎꯝ
ꯇꯠ ꯈꯔꯅꯤ ꯐꯣꯟ ꯃꯉꯥꯏꯔꯦ ꯐꯣꯟ ꯇ
ꯎꯝ